ꯍꯜꯂꯣ
ꯍꯜꯂꯣ
ꯑ ꯇꯥꯝꯕ꯭ꯔꯣ
ꯇꯥꯏ ꯇꯥꯏ ꯇꯥꯏ ꯇꯥꯏ
ꯀꯩꯗꯧꯔꯤꯅꯣ
ꯍꯧꯖꯤꯛꯁꯦ ꯊꯕꯛ ꯃꯆꯥ ꯇꯧꯔꯒ ꯂꯩ
ꯀꯔꯤ ꯊꯕ
ꯌꯦꯟ ꯊꯣꯡꯕ
ꯑꯦꯁ ꯌꯥꯝ ꯉꯜꯂꯤꯀꯣ
ꯑꯗꯨꯗ ꯑꯩꯈꯣꯏꯗꯤ ꯔꯦꯁꯇꯨꯔꯦꯟꯗ ꯂꯩꯔꯤꯅꯤꯀꯣ
ꯎꯝ ꯌꯥꯝꯌꯥꯝ ꯐꯩꯌꯦ ꯐꯌꯥꯝ ꯐꯩ ꯍꯣꯠꯅꯕ ꯀꯥꯟꯗꯗꯤ
ꯑꯦ ꯀꯟꯕ ꯅꯠꯇꯦꯅꯦ ꯊꯕꯛꯅ ꯌꯥꯗꯕꯒꯤ ꯇꯧꯕꯅꯦ ꯈꯣꯡꯉꯎ
ꯑꯗꯨꯅꯦ꯭ꯔꯗꯤ ꯃꯥꯏꯒꯤ ꯇꯧꯔꯤ ꯅꯠꯇ꯭ꯔꯣ
ꯍꯣꯏ ꯍꯣꯏ ꯃꯅꯤ ꯏꯗ
ꯀꯔꯤ ꯃꯊꯦꯜ ꯀꯔꯤ ꯃꯊꯦꯜ ꯆꯥꯔꯦ ꯉꯁꯤꯗꯤ
ꯍꯧꯖꯤꯛꯐꯥꯎ ꯆꯥꯛ ꯆꯗ꯭ꯔꯤ ꯑꯩ ꯆꯥꯛ ꯆꯕ ꯁꯪꯗ꯭ꯦꯕ
ꯑꯦꯁ ꯅꯥꯒꯅꯤꯀꯣꯥꯛ ꯆꯥꯅ ꯅꯥꯏꯅꯤ ꯆꯥꯗ꯭ꯔꯗꯤꯦ
ꯑꯩꯉꯣꯟꯗꯒꯤ ꯍꯦꯟꯅ ꯅꯪꯅ ꯋꯥꯏꯑꯅꯦ ꯑꯩꯗꯃꯁ
ꯆꯥꯛꯁꯦ ꯆꯥꯡꯅꯥ ꯅꯥꯏꯅ ꯑꯩꯈꯣꯏ ꯃꯤꯗꯤ ꯆꯥꯛ ꯆꯥꯡ ꯅꯥꯏꯅ ꯆꯆꯥꯗꯨꯔꯗꯤ ꯅꯥꯏꯗꯅ ꯑꯗꯨꯒꯤꯅꯤꯗ
ꯌꯥꯝꯅ ꯊꯥꯒꯠꯂꯤ ꯑꯩꯉꯣꯟꯗ ꯋꯥ ꯑꯗꯨꯒ ꯅꯪꯅ
ꯍꯣꯏ ꯍꯣꯏ ꯅꯔꯣꯝꯗ ꯅꯣꯡ ꯆꯨꯗ꯭ꯔꯣ
ꯑꯩꯈꯣꯏꯗꯗꯤ ꯅꯣꯡ ꯆꯨꯗ꯭ꯔꯤ ꯁꯥꯕꯅ ꯁꯕꯅ ꯂꯣꯏꯔ
ꯅꯣꯡꯗꯤ ꯃꯪꯗ꯭ꯔꯣ
ꯅꯣꯡ ꯍꯧꯖꯤꯛꯄꯨꯗꯤ ꯃꯪꯗꯦ
ꯑꯩꯣꯏꯔꯣꯝꯃꯦ ꯅꯣꯡ ꯃꯥꯡꯉꯤꯅꯦ ꯅꯨꯡꯁꯤꯠ ꯆꯠꯂꯒ ꯀꯣ
ꯑꯣ ꯑꯩꯈꯣꯏꯗꯗꯤ ꯀꯗꯥꯏꯒꯅꯣꯅꯣ ꯁꯥꯕꯅ ꯁꯥꯕꯅ ꯀꯝꯃꯟꯕꯒꯤ
ꯁꯥꯕꯅ ꯀꯝꯄ꯭ꯂꯦꯛꯁꯟ ꯁꯥꯕꯅ ꯀꯝꯄ꯭ꯂꯦꯛꯁꯟ ꯊꯣꯛꯄꯅꯅꯦ ꯁꯛ ꯐꯖꯕꯅꯤꯅꯦ
ꯁꯟꯁꯨ ꯗꯔꯀꯥꯔ ꯇꯥꯗꯅꯦ ꯀꯩꯅꯣ ꯀꯝꯄ꯭ꯂꯦꯛꯁꯟꯒꯤ ꯋꯥ
ꯃꯤꯗꯤ ꯁꯥ ꯑꯗꯨꯅꯦ ꯑꯗꯨ ꯑꯣꯏꯔꯁꯨ ꯁꯥꯕ ꯃꯐꯝꯗꯤ ꯀꯝꯄ꯭ꯂꯦꯛꯁꯟ ꯊꯣꯛꯑꯦ ꯍꯥꯏꯅꯩꯗꯅ
ꯑꯦ ꯑꯩꯗꯤ ꯃꯍꯧꯁꯥꯗꯒꯤ ꯑꯗꯨꯝ ꯃꯨꯅꯤꯗ ꯊꯥꯕ ꯃꯐꯝꯗ ꯂꯩꯔꯁꯨ
ꯃꯕ꯭ꯔꯣ
ꯌꯥꯝ ꯃꯨꯕꯅꯦ ꯑꯩꯗꯤ ꯕ꯭ꯂꯥꯏꯛ ꯗꯗꯒꯤ ꯕ꯭ꯂꯦꯛꯅꯦ
ꯁꯨ ꯐꯖꯕ ꯂꯩꯍꯦ ꯃꯨꯔꯁꯨ ꯔꯁꯤ ꯍꯥꯥ
ꯅꯪꯒꯤ ꯅꯪꯒꯤ ꯋꯥꯍꯩꯁꯦ ꯑꯩ ꯇꯥꯕꯗ ꯊꯃꯣꯏꯁꯤ ꯌꯥꯝ ꯄꯦꯜꯂꯤꯍꯦ
ꯀ
ꯕ꯭ꯂꯦꯛ ꯕ꯭ꯌꯨꯇꯤ ꯍꯥꯏꯗꯣꯏꯗꯤ
ꯄꯗꯤꯃꯤ
ꯕ꯭ꯂꯦꯛꯕꯦꯇꯤ ꯍꯥꯏꯗꯨꯣꯏꯔꯣ
ꯃꯕꯨ ꯃꯤ ꯀꯅꯦ ꯃꯤ ꯃꯤ ꯅꯨꯄꯤ ꯈꯔꯛꯇꯤ ꯃꯨꯕꯗꯣ ꯄꯥꯝꯃꯦ ꯍꯥꯏꯅꯦ ꯃꯁꯛ ꯃꯨꯕꯗꯣ꯫
ꯑꯗꯨꯒ ꯅꯪꯗꯤ꯫
ꯃꯨꯕꯅꯔ ꯑꯩꯗꯤ ꯎꯝ ꯃꯨꯁꯨ ꯉꯨꯗꯦ ꯉꯧꯁꯨ ꯉꯧꯗꯦ꯫
ꯅ ꯅꯪꯗꯤ꯫
ꯃꯨꯁꯨ ꯃꯨꯗꯦ ꯉꯧꯁꯨ ꯉꯧꯗꯦ ꯑꯗꯨꯝ ꯑꯩ ꯑ ꯕ꯭ꯔꯥꯎꯟꯁꯨ ꯕ꯭ꯔꯥꯎꯟꯃꯛꯁꯨ ꯅꯠꯇꯦꯗ꯫ ꯑꯥ ꯀ꯭ꯔꯤꯝ ꯀꯂꯔ ꯍꯥꯏꯇꯥꯔꯦ꯫ ꯀ꯭ꯔꯤꯝ ꯀꯂꯔꯗ ꯂꯩ꯫
ꯌꯥꯝ ꯉꯥꯎꯕꯁꯤꯡꯁꯦ ꯃꯆꯨꯗꯣ ꯌꯥꯝ ꯉꯥꯎꯕꯁꯤꯡꯁꯦ ꯍꯣꯃꯣ ꯃꯥꯜꯂꯦꯕ꯫
ꯍꯣꯏ ꯅꯨꯄꯥꯗꯤ ꯑꯗꯨꯃꯥꯏꯅ ꯇꯧ ꯎꯝ꯫
ꯨꯎꯝ ꯑꯩꯅ ꯃꯨꯕꯒꯤ ꯁꯨꯃꯥꯏꯅ ꯍꯥꯏꯕ ꯅꯠꯇꯦꯀꯣ ꯑꯁ꯫
ꯍꯣꯏ ꯍꯣꯏ ꯍꯣꯏ ꯅꯨꯄꯥꯗꯤ ꯌꯥꯝ ꯉꯥꯎꯔꯁꯨ ꯑꯗꯨꯁꯨ ꯐꯖꯗꯦꯗꯀꯣ꯫
ꯍꯣꯏ ꯅꯨꯄꯥ ꯅꯨꯄꯥ ꯑꯣꯏꯔꯒ ꯌꯥꯝ ꯉꯥꯎꯔꯒ ꯅꯨꯄꯤꯗꯒꯤ ꯍꯦꯟꯅ ꯉꯥꯎꯕ ꯃꯤ ꯌꯥꯝ ꯂꯩꯔꯤꯅꯦ ꯅꯨꯄꯥꯁꯤꯡꯁꯦ꯫
ꯎꯝ ꯑꯗꯨꯗꯤ꯫ ꯀꯣꯔꯤꯌꯥꯟ ꯑꯣꯏꯒꯗꯕꯅꯦ꯫ ꯀꯣꯔꯤꯌꯥꯟꯒꯤ ꯃꯤ ꯑꯣꯏꯒꯗꯕꯅꯦꯕ ꯅꯨꯄꯥ ꯉꯧꯕꯗꯤ꯫ ꯅꯨꯄꯤꯒꯤ ꯇꯥꯏꯞꯇ ꯌꯦꯡꯕꯗꯣ ꯅꯨꯡꯉꯥꯏꯇꯦꯕ꯫ ꯅꯠꯇ꯭ꯔꯣ ꯅꯨꯄꯥ ꯉꯥꯎꯃꯜꯂꯁꯨ ꯐꯖꯗꯦꯕ꯫
ꯍꯣꯏ ꯍꯣꯏ ꯍꯣꯏ꯫
ꯅꯪ ꯑꯩ ꯀꯩꯅꯣꯝ ꯍꯪꯒꯦ ꯑꯩ ꯀꯩꯅꯣꯝ ꯑ ꯏꯟꯁꯥꯡ ꯀꯣ꯫
ꯎꯝ꫰꫰
ꯌꯦꯟꯁꯥꯡ ꯆꯥꯕꯗꯣ꯫
ꯎꯝ꯫
ꯅꯪ ꯀꯔꯤ ꯃꯊꯦꯜ ꯀꯔꯤ ꯃꯊꯦꯜꯅ ꯈ꯭ꯋꯥꯏꯗꯒꯤ ꯄꯥꯝꯒꯦ꯫
ꯍꯥꯏꯗꯤ ꯑꯣꯛꯁꯥ ꯑꯣꯏꯅ ꯄꯥꯝꯃꯦ꯫ ꯅꯪꯗꯤ ꯑꯣꯛꯁꯥꯒ ꯀꯩꯅꯣ ꯁꯣꯌꯥꯕꯤꯟ ꯍꯥꯞꯄꯗꯣ꯫
ꯎꯝ꯫
ꯑꯗꯨꯅꯦ꯫
ꯑꯩꯅ ꯆꯤꯛꯀꯟ ꯄꯥꯝꯃꯦ ꯌꯦꯟ ꯊꯣꯡꯕ ꯄꯥꯝꯃꯦ꯫
ꯑꯩ ꯍꯧꯖꯤꯛ ꯌꯦꯟ ꯊꯣꯡꯉꯒ ꯂꯩꯌꯦ꯫
ꯑꯩ ꯍꯣꯔꯦꯟ ꯆꯥꯕ ꯂꯥꯛꯀꯦ ꯑꯩꯒꯤ ꯈꯔ ꯈꯥꯛꯑꯝꯃꯨ꯫
ꯑꯁꯦꯡꯕ꯭ꯔꯣ ꯑꯗꯨꯗꯤ ꯑꯗꯨꯗꯤ ꯀꯣ꯫ ꯑꯗꯨꯗꯤ ꯑꯩꯁꯨ ꯆꯥꯗ꯭ꯔꯒ ꯅꯪꯕꯨ ꯉꯥꯏꯔꯒ ꯂꯩꯕꯤꯒꯦ꯫
ꯍꯣꯏꯅꯦ ꯑꯩ ꯂꯥꯛ ꯑꯩ ꯂꯥꯛꯑꯒ ꯐꯖꯅ ꯆꯥꯃꯤꯟꯅꯔꯁꯦ ꯑꯗꯨꯗꯤ꯫
ꯑ ꯅꯪꯅ ꯅꯪꯅ ꯑꯩꯉꯣꯟꯗ ꯏꯟꯒꯗꯕꯀꯣ꯫
ꯑꯦ꯫ ꯂꯣꯏꯗ ꯅꯈꯨꯠ ꯂꯩꯔꯤꯗꯨꯗꯤ ꯅꯊꯟꯗ ꯆꯥꯎ ꯀꯩꯅꯣ꯫ ꯐꯥꯒꯤ ꯇꯧꯕꯅꯦ꫰꫰
ꯀꯩꯅꯣ꯫ ꯅꯪꯅ ꯅꯪꯅ ꯑꯩꯕꯨꯁꯨ ꯏꯟꯕ ꯑꯩꯅꯁꯨ ꯅꯪꯕꯨ ꯏꯟꯕ꯫
ꯇꯧꯕꯅꯦ꯫ ꯏꯁꯥ ꯏꯇꯣꯝꯇ ꯑꯩꯗꯤ ꯁꯨꯄꯔ ꯐꯥꯏꯟꯒꯨꯝꯕ ꯆꯥꯕꯗꯣ꯫
ꯎꯝ꯫ ꯍꯥꯏꯌꯣ ꯍꯥꯏꯌꯣ꯫
ꯇꯥꯕꯔꯣ ꯗꯗꯥ ꯁꯨꯄꯔ ꯐꯥꯏꯟꯁꯦ ꯀꯂꯦꯟ
ꯅꯪꯒꯤ ꯅꯦꯠ ꯋꯥꯛꯁꯦ ꯈꯔ ꯅꯨꯡꯉꯥꯏꯇꯦꯅꯦ꯫
ꯑ ꯍꯧꯖꯤꯛ ꯇꯥꯕ꯭ꯔꯥ
ꯍꯣꯏ ꯍꯣꯏ ꯇꯥꯥꯏꯦ ꯇꯥꯥꯏꯦ ꯇꯥꯏꯦ
ꯎꯝ
ꯍꯥꯏꯌꯣ ꯍꯥꯏꯌꯣ
ꯑꯗꯨꯗꯤ ꯅꯪ ꯀꯂꯔꯗꯤ ꯀꯂꯔꯗꯗꯤ ꯀꯔꯤ ꯀꯂꯔꯅ ꯀꯔꯤ ꯀꯂꯔꯅ ꯍꯦꯟꯅ ꯄꯥꯝꯒꯦ
ꯀꯂꯔꯣ ꯑꯩꯗꯤ ꯭ꯔꯦ ꯭ꯔꯔꯤꯄꯥꯥꯝꯃꯦ
ꯀ
ꯗꯨꯔꯒꯥ ꯁꯃꯥꯏꯅ ꯍꯥꯏꯒꯦꯔꯥ ꯑꯥ ꯒ꯭ꯔꯦꯒ ꯕ꯭ꯂꯦꯛꯀ ꯑꯗꯨꯝ ꯄꯥꯝꯃꯤꯅ
ꯎꯝ ꯑꯁ ꯆꯝꯕ ꯉꯥꯛꯇꯅꯤꯗꯅꯤꯀꯣ ꯅꯪ ꯂꯥꯡꯃꯤꯁꯦ
ꯎꯝ
ꯅꯪꯪ ꯑꯅꯤ ꯈꯟꯗ ꯑꯩꯅ ꯑꯩꯅ
ꯑꯩ
ꯑ ꯀꯩꯅꯣ ꯄꯥꯝꯃꯦ ꯄꯤꯡꯒꯨꯝꯕ ꯄꯥꯝꯃꯦ ꯎꯝ
ꯑꯩꯒꯤ
ꯋꯥꯏ ꯀꯄꯤꯡ
ꯋꯥꯏꯠꯁꯨ ꯑꯗꯨꯝ ꯐꯖꯩꯗ ꯍꯥꯏꯗꯤ ꯋꯥꯏꯠꯁꯨ ꯑꯗꯨꯝ ꯐꯥꯖꯩꯌꯦꯕꯣ
ꯎꯝ ꯋꯥꯏꯛꯇꯤ ꯃꯤꯅ ꯂꯤꯠꯄꯗ ꯏꯪ ꯏꯪ ꯂꯥꯎꯔꯒ ꯐꯖ
ꯍꯣꯏ ꯌꯦꯡꯅꯨ ꯍꯥꯏꯥꯏꯅ
ꯅꯥꯟꯕꯁꯨ ꯃꯁꯥ ꯅꯥꯟꯕꯁꯨ ꯃꯥꯜꯂꯦꯗꯅ ꯑꯗꯨꯕꯨ ꯁꯨꯕꯨꯗꯤ ꯁꯨꯕ ꯅꯨꯡꯉꯥꯏ
ꯍꯣꯏ ꯍꯣꯏ
ꯑꯗꯨꯒꯀꯣ
ꯍꯣꯏ ꯍꯣꯏ
ꯃꯣꯠ ꯀꯜꯂꯦꯕ ꯎꯝ ꯎꯝ ꯅ ꯍꯟꯗ ꯀꯥꯟꯁꯦ ꯀꯔꯤ ꯀꯔꯤ ꯑꯗꯨꯝ ꯏꯟꯁꯥꯗꯣꯔ ꯊ ꯑꯗꯨꯝ
ꯁꯥꯁꯨ ꯃꯔꯛ ꯃꯔꯛ ꯆꯥꯏ ꯌꯦꯟꯁꯨ ꯃꯔꯛ ꯃꯔꯛ ꯆꯥꯏꯌꯦ ꯚꯤꯖꯤꯇꯦꯕꯜꯁꯨ ꯑꯗꯨꯝ ꯆꯥꯏꯌꯦ ꯎꯝ
ꯑꯩꯈꯣꯏꯗꯤ ꯆꯥꯅꯤꯡꯉꯥꯏ ꯂꯩꯇꯦꯗ ꯑꯩꯈꯣꯏꯗꯤ ꯍꯋꯥꯏꯁꯨ ꯆꯥ ꯎꯝ ꯍꯟꯗꯛꯇꯤ ꯏꯟꯁꯥꯡ ꯅꯥꯄꯤ ꯊꯣꯛꯄ ꯃꯇꯝꯅꯤꯁꯤꯅ
ꯑꯥ
ꯅꯧꯅ ꯅꯧꯅ ꯇꯕ ꯃꯇꯝꯅꯤꯗꯅ
ꯑꯥ
ꯑꯗꯨꯒꯤ ꯑꯅꯧꯕ ꯆꯥꯕ꯭ꯔꯥ ꯍꯪꯕꯅꯤꯗ
ꯑꯥ
ꯑ ꯅꯣꯏꯔꯣꯝꯗꯗꯤ ꯎꯁꯋꯥꯏ ꯊꯣꯛꯇ꯭ꯔꯣ
ꯑꯩꯈꯣꯏꯔꯣꯝꯗ ꯊꯣꯛꯄꯗꯤ ꯊꯣꯛꯄ ꯊꯣꯛꯂꯝꯒꯅꯤ ꯑꯗꯣ ꯌꯥꯝꯅ ꯀꯃꯥꯏꯅ ꯍꯥꯏꯒꯦꯔꯥ ꯌꯥꯝꯗꯕꯀꯣ
ꯎꯝ ꯑꯁ ꯑꯩꯗꯤ ꯎꯁꯣꯏ ꯌꯥꯝ ꯆꯥꯕ ꯄꯥꯝꯃꯦ
ꯑꯩꯅ ꯚꯦꯖꯤꯇꯦꯕꯜꯗ ꯈ꯭ꯋꯥꯏꯗꯒꯤ ꯄꯥꯝꯕꯁꯦ ꯌꯣꯡꯆꯥꯛ ꯌꯣꯡꯆꯥꯛ ꯑꯗꯨꯒ ꯍꯪꯒꯥꯝꯁꯨ ꯌꯥꯝ ꯄꯥꯝꯃꯦ
ꯑꯁ ꯑꯩꯗꯤ ꯎꯁꯣꯏꯗꯣ ꯌꯨꯝ ꯆꯥꯛꯇꯦ ꯑꯩꯉꯣꯟꯗ ꯊꯤꯗꯣꯛꯇꯦꯗ
ꯑꯁ ꯌꯣꯡꯆꯥꯛꯄꯗꯤ
ꯑꯣꯁꯥ
ꯂꯣꯛ ꯊꯨꯝꯃꯁꯨ ꯅꯥꯔꯁꯨ ꯆꯥꯗ꯭ꯔꯗꯤ ꯌꯥꯗꯦ ꯍꯥꯏꯗꯤ ꯂꯩꯕꯨ ꯂꯩꯔꯗꯤꯀꯣ
ꯎꯁꯣꯏ ꯎꯁꯣꯣꯏ ꯑꯁ ꯎꯁꯣꯏ ꯆꯥ ꯏꯅꯤꯉ ꯌꯣꯡꯆꯥꯛꯇꯦ ꯃꯅꯝ ꯅꯝꯊꯤꯗ
ꯑꯦ ꯃꯅꯝ ꯅꯝꯊꯤꯔꯁꯨ ꯆꯥꯕ ꯍꯥꯎꯅꯤ ꯂꯣꯏꯔ
ꯑꯗꯨꯅꯦ ꯃꯤꯅ ꯑꯌꯥꯝꯕꯅꯗꯤ ꯌꯣꯡꯆꯥꯛ ꯄꯥꯝꯅꯩꯀꯣ
ꯍꯣꯏ ꯃꯩꯇꯩ ꯈꯣꯏꯗꯕ ꯌꯣꯡꯆꯥꯛꯗꯤ ꯌꯥꯝ ꯉꯥꯎꯕꯅꯦ
ꯎꯝ
ꯑꯩꯈꯣꯏꯁꯨ ꯑꯗꯨꯝ ꯆꯥꯏꯔꯤꯗ ꯑꯩꯈꯣꯏ ꯍꯣꯏ
ꯑꯩꯈꯣꯏ ꯑꯩꯈꯣꯏꯅ ꯍꯦꯟꯅ ꯌꯥꯝꯅ ꯆꯥꯔꯦꯗꯀꯣ
ꯍꯣꯏ ꯃꯩꯇꯩ ꯃꯩꯇꯩꯗꯤ ꯆꯥꯗꯕ ꯂꯩꯗꯤ ꯂꯩ ꯂꯩꯇꯕ ꯃꯥꯜꯂꯦ ꯂꯣꯏ ꯆꯥꯕ ꯃꯥꯜꯂꯦ ꯑꯗꯨꯝ ꯇꯥꯛꯁꯩ
ꯎꯝ
ꯅꯥꯏꯟꯇꯤ ꯄꯔꯁꯦꯟ ꯅꯪ ꯍꯧꯖꯤꯛ ꯀꯗꯥꯏ ꯀꯗꯥꯏꯗ ꯂꯩ ꯑ ꯀꯗꯥꯏꯗ ꯂꯩꯕ꯭ꯔꯣ
ꯑꯩꯗꯤ ꯌꯨꯝꯗ ꯂꯩꯗ ꯑꯗꯨꯝ ꯌꯨꯝꯗ ꯑꯗꯨꯝ ꯐꯅꯦꯛ ꯁꯥꯔꯒ ꯂꯩꯌꯦ
ꯑꯁ ꯑꯗꯨ ꯌꯥꯝ ꯍꯥꯏꯌꯦꯒ
ꯑ
ꯑ
ꯐꯅꯦꯛ ꯁꯥꯔ ꯐꯅꯦꯛ ꯐꯅꯦꯛ ꯌꯣꯜꯂꯦ ꯑꯗꯨꯒ
ꯑꯁ ꯅꯪꯁꯦ ꯍꯣꯏ ꯅꯪꯁꯦ ꯌꯥꯝꯅ ꯀꯃꯥꯏ ꯍꯥꯏꯒꯦ꯭ꯔꯥ ꯃꯔꯨ ꯎꯝ ꯍꯥꯏꯌꯣ ꯍꯥꯏꯌꯨ
ꯍꯥꯏꯌꯣ ꯍꯥꯏꯌꯣ ꯑꯌꯣꯛ ꯑꯌꯨꯛꯇꯅ ꯑꯉꯥꯡ ꯁꯤꯡꯕꯨ ꯂꯩ ꯈꯔ ꯈꯔ ꯇꯥꯛꯀꯦ ꯑꯗꯨꯒ ꯅꯨꯡꯊꯤꯤꯟꯗ ꯐ꯭ꯔꯤ ꯇꯥꯏꯝꯗꯅ ꯍꯥꯥ
ꯅꯪ ꯌꯨꯝ ꯄꯥꯜꯂꯕꯣ ꯑꯗꯨꯗꯤ
ꯀꯔꯤ ꯍꯥꯏꯕ
ꯌꯨꯝ ꯄꯥꯟꯈ꯭ꯔꯕꯣ ꯍꯥꯏꯕꯅꯤꯗ
ꯑꯂꯦ ꯍꯣ
ꯍꯥꯥ ꯌꯨꯝ ꯄꯥꯔꯕ ꯍꯥꯏꯕꯅꯤꯅ
ꯑꯉꯥꯡ ꯀꯣꯠꯁꯤ ꯇꯅꯤꯅ ꯑꯗꯨꯒ ꯁꯥꯔꯦ ꯏ ꯄꯂꯦ ꯀꯩꯈ
ꯅꯠꯇꯦꯗ ꯅꯪꯅ ꯑꯗꯨꯝ ꯌꯨꯝꯗ ꯂꯩꯔꯒ ꯅꯪꯅ ꯍꯥꯏꯕ ꯋꯥꯗꯣ ꯌꯨꯝ ꯄꯥꯟꯕꯥꯟꯅꯦ ꯆꯞ ꯃꯥꯟꯅꯩ ꯑꯥ ꯃꯥꯟꯅꯕ ꯑꯩꯗꯤ ꯄꯥꯟꯗ꯭ꯔꯔꯤꯗ